ꯑꯩꯅ ꯍꯦꯜꯂꯕꯅꯤꯀꯣ ꯅꯪ
ꯀꯩꯒꯤ
ꯑꯩꯅ ꯄꯤꯕꯅ ꯍꯦꯜꯂꯕꯅꯦ ꯅꯪ ꯂꯃꯜ ꯌꯥꯝ ꯇꯣꯜꯂꯕꯅꯦ ꯅꯪ
ꯆꯠꯂꯣꯍꯦ ꯀꯥꯏ ꯂꯃꯟ ꯇꯣꯡꯒꯦ ꯅꯪ ꯐꯅꯌꯥꯝ ꯑꯩꯁꯨ
ꯀꯩꯅꯣ ꯇꯧꯔꯤꯁꯤꯗꯤ ꯄꯤꯒ꯭ꯔꯦ ꯅꯪ ꯁꯤꯁꯦ ꯀꯅꯥꯗꯩ ꯂꯧꯔꯤꯕ ꯁꯦꯡ ꯍꯥꯏꯔꯛꯑꯣ ꯁꯦꯡ ꯍꯥꯏꯔꯛꯑꯣ
ꯁꯦꯁ
ꯃꯤꯡꯖꯦ ꯑꯩ ꯈꯪꯕ ꯃꯤꯅꯤꯅꯦ
ꯑꯗꯨꯅꯅꯤꯅꯦ ꯅꯪꯒꯤ ꯄꯤꯔꯛꯏꯗꯣ ꯑꯉꯥꯎꯕꯧ
ꯁꯤꯅꯤ
ꯀꯩꯅꯣ ꯁꯤꯅꯤ ꯍꯥꯏꯖꯤꯅ ꯁꯤꯅꯤꯡꯗꯤꯌꯦ ꯑꯩ ꯀꯤꯌꯦ
ꯀꯥꯅꯗꯩ ꯍꯨꯔꯥꯜꯂꯤꯕ ꯅꯪꯅꯗꯤ
ꯍꯨꯔꯥꯟꯖꯗꯦꯀꯣ
ꯎꯝ
ꯑꯍꯨꯝ ꯄꯤꯔꯛꯑꯦ
ꯑꯍꯨꯝ ꯄꯤꯔꯛꯑꯦ ꯑꯩꯈꯣꯏꯗꯤ
ꯌꯥꯏ ꯌꯥꯏꯌꯦ ꯆꯥꯛ ꯍꯤꯟꯖꯥꯡ ꯊꯣꯡ ꯍꯧꯔꯕꯣ
ꯍꯧꯖꯔꯤꯌꯦ ꯇꯧꯖꯔꯤꯌꯦ
ꯀꯩ ꯏꯟꯖꯥꯡ ꯏꯂꯣꯟꯒꯦ ꯇꯧꯔꯤꯕ
ꯑꯩꯈꯣꯏ ꯆꯤꯡꯗ ꯄꯥꯟꯕ ꯃꯅꯥ ꯑꯃ ꯊꯣꯡꯒꯗꯧꯔꯤꯌꯦ
ꯃꯅꯨꯡ ꯈꯪꯕ꯭ꯔꯥ ꯌꯦꯡꯒꯦ
ꯑꯩꯁꯨ ꯃꯃꯤꯡ ꯈꯪꯗꯤꯌꯦ
ꯈꯪꯉꯣꯏ ꯅꯪꯗꯤ ꯅꯪꯗꯤ ꯁꯨꯈꯪ ꯈꯪꯉꯣꯏꯌꯦ ꯕꯨꯙꯨꯅꯦ ꯅꯪ
ꯍꯥꯏꯕꯤꯌꯣ ꯍꯥꯏꯕꯤꯌꯣ ꯁꯩꯇꯥꯟꯅ ꯑꯃꯨꯛ ꯈꯔ ꯍꯥꯏ ꯑꯃꯨꯛ ꯚꯨꯠ ꯑꯃꯨꯛ ꯍꯥꯏ
ꯇꯝꯕꯤꯌꯣ ꯇꯝꯕꯤ ꯀꯩꯝ ꯀꯥꯏꯖꯗꯦ
ꯑꯩꯗꯤ ꯀꯩꯝ ꯍꯥꯏꯖꯗꯦꯀꯣ
ꯅꯪ ꯅꯨꯡꯁꯤꯐꯔ ꯀꯧꯈꯤꯕꯗꯨ ꯀꯅꯥꯗꯅꯣ
ꯑꯗꯨꯃꯥꯏ ꯍꯥꯏꯔꯛꯄꯗꯨꯗ ꯅꯨꯡꯁꯤꯅ ꯀꯧꯅꯕꯗꯤ ꯑꯗꯨꯃꯥꯏ ꯀꯧꯅꯩ ꯍꯥꯏꯕꯗꯨꯗ ꯑꯩꯗꯤ ꯈꯪꯖꯗꯕꯅꯤꯅ ꯃꯤꯅ ꯑꯄꯪꯕ ꯁꯤꯕꯗꯣ ꯑꯩꯗꯤ ꯈꯪꯗꯕ ꯑꯩꯗꯤ ꯆꯨꯝꯃꯥ ꯕꫭꯏꯅꯦ ꯍꯥꯏꯅ ꯆꯨꯝꯂꯕꯣꯏꯔꯦ ꯍꯥꯏꯅ ꯁꯩꯇꯥꯟ ꯀꯧꯔꯨꯔꯕ ꯑꯦ ꯂꯨꯁꯤꯐꯔ ꯀꯧꯔꯨꯔꯕ ꯏꯁꯦ ꯊꯕꯛ ꯆꯠꯂꯔꯣꯏꯌꯦ
ꯀꯥꯡ ꯀꯣꯏꯅꯤꯡꯕꯅ ꯌꯥꯏ ꯃꯥ
ꯉꯁꯤꯗꯤ ꯁꯨꯇꯤ ꯂꯩꯌꯦ
ꯉꯁꯤꯗꯤ ꯆꯥꯛ ꯐꯟ ꯆꯥꯒꯦꯔꯥ
ꯑꯩꯒꯤ ꯃꯈꯣꯟ ꯇꯥꯔꯕꯅꯦ ꯆꯥꯛ ꯆꯥꯅꯤꯡꯉꯅꯤ ꯑꯩ ꯈꯪꯉꯦꯕ
ꯍꯥꯥ
ꯑꯩꯒꯤ ꯃꯈꯣꯟ ꯇꯥꯕꯅꯤꯅ ꯅꯪ ꯆꯥꯛ ꯌꯥꯝ ꯆꯪꯉꯅꯤꯕ
ꯎꯝ ꯆꯪꯗꯧ ꯃꯥꯜꯂꯦ ꯉꯁꯤꯗꯤ ꯈꯔꯥ ꯐꯨꯗꯥꯒꯦ
ꯅꯪꯁꯦ ꯑꯩꯒꯤ ꯃꯈꯣꯟ ꯇꯥꯗ꯭ꯔꯥꯗꯤ ꯁꯨꯡꯂꯩ ꯂꯩ ꯉꯝꯗ꯭ꯔꯥ ꯃꯥꯜꯂꯦꯀꯣ
ꯑꯣꯏ ꯑꯣꯏ ꯑꯣꯏ
ꯍꯤꯌꯥꯡ ꯄꯥꯟ
ꯎꯁ ꯎꯁ ꯎꯁ ꯎꯁ ꯎꯁ
ꯑꯩꯩꯅ ꯆꯦꯜꯂꯒ ꯆꯠꯂꯦ ꯑꯗꯨꯝ ꯏꯟꯅꯥꯔꯦ
ꯎꯝ ꯗꯤꯃꯥꯟꯗ ꯌꯥꯝ ꯁꯥꯏꯑꯦ ꯅꯪꯖꯤ ꯅꯌꯨꯝ ꯃꯇꯦꯛ ꯑꯃꯒꯤ ꯈꯔꯥꯗꯀꯣ ꯅꯥꯞꯇꯅꯥ ꯌꯨ ꯅꯦꯕ ꯌꯨ ꯅꯦꯕ ꯑꯩꯈꯣꯏꯒꯤ ꯃꯔꯛꯇ ꯌꯥꯔꯗꯤ ꯅꯞꯐꯨ ꯂꯤꯠꯁꯤꯜꯂꯒ ꯂꯤꯠꯁꯤꯟꯗꯧꯅꯤ
ꯅꯃꯥꯟꯅꯕꯁꯨ ꯍꯩꯍꯦ ꯑꯩꯉꯣꯟꯗ ꯑꯝꯇ ꯇꯧꯕꯤꯌꯨꯗꯅ ꯐꯣꯟ ꯃꯉꯣꯟꯗ ꯌꯥꯝ ꯍꯔꯥꯎꯋꯦ ꯊꯥꯒꯠꯂꯦꯅ
ꯎꯝ꯫
ꯍꯨꯝ
ꯑꯩ ꯏꯃꯥꯟꯅꯕ ꯍꯥꯏꯗꯤ
ꯑꯥ ꯈꯪꯔꯝꯃꯅꯤꯅ ꯍꯨꯖꯤꯛꯇꯤ ꯅꯪ ꯈꯪꯉꯦ ꯍꯥꯏꯗꯥꯏꯅꯦ
ꯃꯤ ꯌꯥꯝꯃꯟꯗꯅ ꯒ꯭ꯌꯥꯟꯒ ꯇꯥꯔꯝꯃꯔꯣꯏ ꯅꯪ ꯑꯩꯉꯣꯟꯗ ꯍꯥꯏꯗꫭ ꯃꯤ ꯑꯇꯣꯞꯄꯗ ꯍꯥꯏꯗꯧ ꯋꯥ ꯑꯣꯏꯔꯝꯗꯅ
ꯅꯠꯇꯦꯍꯦ ꯅꯪꯅ ꯍꯧꯖꯤꯛ ꯑꯩꯅ ꯇꯧꯔꯛꯄꯗ ꯅꯪ ꯈꯪꯉꯦ ꯁꯤꯗꯤ ꯅꯪ ꯀꯅꯥꯗꯩ ꯂꯧꯔꯤꯅꯣꯒ ꯍꯥꯏꯗꯥꯏ
ꯎꯝ ꯁꯤꯅ ꯁꯤ ꯅꯨꯄꯥꯅ ꯇꯧ ꯍꯥꯏ ꯁꯤ ꯅꯨꯄꯥꯅ ꯍꯥꯏꯒꯗꯕ ꯑꯣꯏꯔꯝꯅꯤ ꯋꯥ ꯉꯥꯡꯗꯕ ꯃꯤ
ꯍꯥꯥ
ꯋꯥ ꯉꯥꯡꯗꯕ ꯅꯨꯄꯥꯅꯤꯁꯤꯗꯤ ꯃꯅꯥ ꯁꯨꯃꯥꯏ ꯍꯥꯏ ꯍꯥꯏꯔꯤꯕ ꯈꯪꯕ꯭ꯔꯥ
ꯈꯪꯗꯦꯀꯣ ꯐꯣꯟ ꯀꯩꯅꯣꯗꯤ ꯅꯝꯕꯔꯒꯤ ꯃꯄꯨꯗꯤ
ꯎꯝ꯫
ꯑꯩ ꯍꯣꯔꯦꯟ ꯅꯝꯕꯔ ꯊꯥꯔꯛꯀꯦ꯫
ꯎꯝ꯫
ꯍꯥꯏꯔꯛꯄ ꯃꯤꯗꯣ꯫
ꯎꯝ ꯈꯪꯗꯤ ꯀꯥꯎꯔꯝꯗꯧ ꯃꯥꯂꯦ ꯑꯩ ꯒ ꯈꯪꯅꯕ ꯑꯉꯥꯡꯗꯣ ꯃꯥꯜꯂꯤ꯫
ꯃꯤ ꯋꯥꯡ ꯆꯥꯎꯋꯦ꯫
ꯎꯝ ꯃꯨꯕ꯭ꯔꯥ꯫
ꯈꯪꯗꯦ ꯐꯣꯇꯣ ꯃꯅꯨꯡꯗꯅꯤꯅ ꯃꯨꯕ꯭ꯔꯥ ꯃꯨꯗꯕ꯭ꯔꯗꯤ꯫
ꯀꯨꯆꯨ ꯀꯨꯃꯦꯟꯗꯤ ꯁꯒꯣꯜ ꯃ ꯑ ꯁꯒꯣꯜ ꯃꯩꯇꯥ ꯇꯥꯏ꯫
ꯒ꯭ꯌꯥꯟ ꯃꯦꯟ ꯇꯥꯗꯦꯍꯦ ꯃꯊꯥ ꯁꯤ
ꯃꯥꯏꯅ ꯇꯧꯗꯅ ꯃꯤꯁꯤꯡꯁꯨ ꯖꯥꯠ-ꯖꯥꯠ ꯊꯦꯡꯅꯩ꯫ ꯅꯪꯁꯨ ꯊꯦꯡꯅꯔꯤꯗꯨꯅꯤ꯫
ꯑꯁ ꯑꯩ ꯅꯨꯄꯤ ꯑꯃ ꯐꯨꯅꯤꯡꯉꯤꯉꫭ ꯍꯧꯖꯤꯛ꯫
ꯀꯩꯒꯤꯅꯣ꯫
ꯇꯦꯛꯁꯇꯣ ꯍꯧꯖꯤꯛ ꯌꯦꯡꯉꯨꯔꯗꯤꯀꯣ ꯑꯃꯨꯛꯁꯤ ꯀꯟꯅ ꯍꯦꯟꯅ ꯁꯥꯎꯅꯤꯡꯉꯛꯑꯦ ꯃꯥꯏ ꯃꯥꯏ ꯃꯑꯣꯡꯗꯣ꯫
ꯀꯩꯒꯤꯅꯣꯕ꯫
ꯃꯥꯒꯤ ꯃꯇꯦꯡ ꯌꯥꯕ ꯄꯥꯡꯕꯤꯔꯒ ꯃꯤꯒꯤ ꯇꯧꯕꯤꯃꯜꯁꯨ ꯈꯪꯗꯕ꯫
ꯑꯣ ꯅꯪꯁꯦ ꯃꯉꯣꯟꯗ ꯁꯣꯏꯗꯅ ꯀꯩꯅꯣ ꯖꯖꯥꯠ ꯍꯥꯏꯔꯨꯗꯅ ꯑꯣꯏꯔꯝꯅꯤ꯫
ꯑꯩꯅꯥ꯫
ꯑ꯫
ꯍꯥꯏꯗꯦꯍꯦ꯫ ꯃꯥꯒꯤ ꯊꯕꯛ ꯂꯣꯏꯔꯒ ꯑꯩꯒꯤ ꯊꯕꯛ ꯆꯠꯁꯦ ꯌꯥꯗ꯭ꯔꯤꯕ ꯑꯗꯨꯗꯩ ꯏ ꯀꯥꯔꯛꯄ꯫
ꯑꯩꯅ ꯑꯄꯪ ꯊꯧꯅꯥꯒꯨꯝꯃꯥꯏꯅ ꯁꯤꯗ ꯏꯟ ꯍꯥ ꯑꯩ ꯍꯥꯏꯔꯒꯦ ꯑꯩꯅ ꯑꯄꯪ ꯊꯧꯅꯥꯒꯤ ꯏꯁ꯭ꯇꯥꯜꯗ ꯑꯩꯅ ꯁꯤ ꯀꯨꯏꯟ ꯏꯟꯅꯔ ꯂꯩꯔꯦ꯫ ꯃꯥꯒꯤ ꯃꯍꯨꯠꯇꯁꯨ ꯑꯩꯅ ꯇꯧꯕꯤꯔ ꯂꯩꯔꯦꯕ ꯅꯠꯇ꯭ꯔꯥ꯫
ꯑꯁ ꯁꯦꯟꯁ ꯇꯣ ꯅꯪꯅ ꯑꯃꯨꯛ ꯂꯧꯒ꯭ꯔꯦꯅꯦ꯫
ꯀꯔꯤ꯫
ꯅꯪꯗꯤ ꯁꯦꯟꯁꯇꯣ ꯑꯃꯨꯛ ꯂꯥꯟꯅ ꯂꯧꯈ꯭ꯔꯦꯕ꯫
ꯂꯧꯗꯦꯍꯦ ꯐꯒꯤ ꯇꯧꯕꯅꯦ ꯍꯥꯏꯒꯦ ꯌꯧꯅ ꯍꯥꯏꯕꯅꯦ꯫
ꯎꯝ꯫
ꯑꯩ ꯑꯗꯨꯒꯨꯝꯕ ꯋꯥꯈꯟ ꯖꯥꯠ-ꯖꯥꯠ ꯈꯟꯕ ꯃꯤ ꯅꯠꯇꯦꯀꯣ꯫
ꯀꯩꯩꯅꯣ ꯍꯧꯖꯤꯛ ꯐꯥꯎ ꯆꯥꯛ ꯏꯟꯖꯥꯡ ꯂꯣꯏꯗ꯭ꯔꯤꯁꯦ ꯌꯥꯝ ꯊꯦꯡꯉꯤꯅ ꯆꯛ ꯆꯥꯅꯤꯡꯉꯦ꯫
ꯍꯥꯎꯗ꯭ꯔꯤ꯫ ꯊꯕꯛ ꯂꯩꯇꯕꯀꯣ꯫
ꯎꯝ꯫ ꯌꯥꯝ ꯆꯥꯏꯌꯦꯗ꯫
ꯅꯠꯇꯦ ꯋꯥꯉꯥꯡ ꯂꯧ ꯃꯤꯅ ꯆꯥꯕ ꯇꯥꯔꯒ ꯂꯩꯕ ꯀꯩꯒꯤꯅꯣ꯫ ꯆꯣꯀ꯭ꯂꯦꯠꯀꯤ ꯆꯣꯀ꯭ꯂꯦꯠꯀꯤ ꯃꯤꯊꯥꯏ ꯑꯃ ꯂꯩꯌꯦꯕꯀꯣ ꯀ꯭ꯔꯤꯝꯒꯤ ꯌꯥꯝ ꯍꯥꯎꯕ
ꯎꯝ
ꯍꯥꯏꯅꯤꯡꯕ ꯂꯥꯏꯕꯁꯤꯡ ꯑꯗꯨꯝ ꯍꯥꯏꯕꯤꯌꯣ
ꯊꯃꯣꯏꯁꯦ ꯗꯪ ꯗꯪ ꯆꯣꯡꯍꯜꯂꯦ ꯅꯪ ꯅꯪ ꯇꯨꯝꯕ ꯊꯦꯡꯕ꯭ꯔꯣ ꯉꯔꯥꯡ ꯌꯥꯝ ꯊꯦꯡꯕ ꯃꯥꯜꯂꯦꯅꯦ ꯍꯤꯒꯠ ꯍꯧꯕꯅꯤꯅꯦ ꯒ꯭ꯔꯨꯞꯇ ꯀꯅꯥ ꯀꯅꯥꯅꯣ ꯅꯪꯗꯤ ꯅꯪꯒꯤ ꯍꯩꯅꯕꯤ ꯁꯕꯖꯦꯛ ꯂꯣꯢꯔꯦ
ꯎꯝ ꯑꯗꯨꯃꯥꯏ ꯍꯥꯏꯔꯁꯨ ꯀꯩꯁꯨ ꯀꯥꯏꯗꯦ
ꯎꯝ
ꯑꯩꯖꯤ ꯃꯤꯒ ꯈꯔ ꯃꯥꯟꯅꯗꯦꯕꯀꯣ
ꯎꯝ
ꯑꯩꯒꯤꯖꯤꯗꯤ ꯃꯤꯅ ꯑꯩꯕꯨ ꯌꯥꯝ ꯂꯥꯡꯕ ꯈꯠꯄꯥ ꯎꯕꯗꯣ
ꯎꯝ
ꯑꯃꯥꯏꯅ ꯄꯥꯝꯃꯔ ꯒ꯭ꯌꯥꯟ ꯇꯥꯕ ꯌꯥꯝ ꯒ꯭ꯌꯥꯟ ꯇꯥꯕ ꯄꯥꯝꯃꯦ
ꯑꯩꯅ ꯒ꯭ꯌꯥꯟ ꯇꯥꯕ ꯁꯥꯔꯒ ꯉꯥꯎꯁꯤꯟꯅꯕ
ꯑꯗꯨꯅꯦ
ꯅꯪꯅ ꯅꯪꯅ ꯉꯥꯎꯁꯤꯅꯕ ꯁꯥꯔꯒ ꯉꯥꯎꯁꯤꯟꯅꯗꯕ ꯁꯦꯁ ꯁꯤꯅꯦꯕ ꯅꯪ ꯄꯥꯝꯃꯤꯁꯦ ꯑꯩꯗꯤ ꯁꯣꯝꯗ ꯑꯔꯣꯏꯕꯤ ꯒ꯭ꯌꯥꯟ ꯇꯥꯁ ꯇꯥꯁꯤꯠ ꯂꯩꯅꯦ ꯅꯪ ꯅꯃꯥꯡꯗ ꯑꯗꯨꯒ ꯍꯧꯖꯤꯛ ꯂꯩꯊꯣꯛꯈ꯭ꯔꯗꯤ ꯃꯥꯏꯖꯦ ꯃꯥꯏꯗ ꯑꯃꯅꯤ
ꯑꯝꯑꯥ
ꯁꯛꯂꯣꯟꯖꯦ ꯑꯅꯤ ꯄꯨꯏꯌꯤꯕꯀꯣ ꯃꯤꯅ ꯍꯥꯏꯕꯗꯣ ꯑꯦꯚ꯭ꯔꯤ ꯀꯣꯟꯅꯦꯁ ꯄ꯭ꯔꯤ ꯐꯦꯁꯦꯁ ꯑꯗꯨꯃꯥꯏꯅ
ꯑꯩꯗꯤ ꯑꯅꯤꯖꯨ ꯍꯦꯜꯂꯦ ꯁꯛꯂꯣꯟ ꯑꯅꯤꯖꯨ
ꯑꯣ ꯀꯌꯥꯃꯨꯛ ꯂꯩꯒꯦ ꯃꯉꯥ ꯇꯔꯨꯛ ꯂꯩꯕ꯭ꯔꯣ
ꯑꯥ ꯑꯗꯨꯒꯤꯅꯦ ꯑꯩꯅ ꯅꯪꯒꯤ ꯍꯦꯜꯞ ꯇꯧꯕꯁꯨ ꯃꯉꯥ ꯇꯔꯨꯛ ꯍꯦꯜꯞ ꯇꯧꯕ ꯉꯝꯒꯅꯦꯕ
ꯎꯝ ꯐꯩꯅ ꯌꯥꯝ ꯐꯩꯅ
ꯎꯝ ꯅꯪ ꯂꯣꯏꯅꯃꯛ ꯇꯧꯕꯤꯌꯨ ꯍꯥꯏꯔꯖꯨ ꯑꯩ ꯇꯧꯅꯤꯕ ꯑꯗꯨꯒꯨꯝꯕ ꯁꯛꯇꯤ ꯑꯃ ꯃꯆꯥ ꯑꯃ ꯂꯩꯖꯩꯕ
ꯑꯣ ꯑꯣ ꯑꯗꯨꯗꯤ ꯀꯨꯏꯅ ꯍꯤꯡꯃꯤꯟꯅꯈꯤꯁꯤꯀꯣ ꯀꯨꯏꯅ ꯆꯠꯃꯤꯟꯅꯈꯤꯁꯦ ꯏꯟꯖꯦꯔꯛꯀꯦ ꯅꯇꯨꯡꯗꯒꯥꯏ ꯈꯪꯗꯦ ꯍꯧꯖꯤꯛꯀꯥꯖꯦ ꯅꯨꯄꯥ ꯑꯃꯅꯥ ꯅꯨꯄꯤ ꯑꯅꯤ ꯂꯧꯕꯩ ꯋꯥꯔꯤ ꯉꯛꯇ ꯋꯥꯏ ꯆꯥꯏ ꯂꯩꯔꯦ ꯐꯦꯁꯕꯨꯛꯁꯤꯗ
ꯑꯣ ꯅꯪꯁꯨ ꯏꯟꯅꯒꯦ ꯍꯥꯏꯔꯥ
ꯉꯝꯄꯣꯠꯇꯦꯍꯦ ꯑꯃꯐꯥꯎ ꯀꯩꯅꯣ ꯈꯜꯂꯤꯉꯩꯁꯤꯗ ꯑꯅꯤꯀꯥꯏ ꯊꯥꯛꯄ ꯉꯝꯃꯔꯣꯏ ꯃꯤꯃꯆꯥꯗꯣ ꯊꯤ ꯄꯤꯖꯧ ꯍꯥꯏꯕ꯭ꯔꯣ
ꯅꯠꯇꯦ ꯀꯌꯥꯃꯨꯛ ꯀꯩꯅꯣ ꯇꯧꯔꯤꯒꯦ ꯂꯩꯔꯤꯒꯦ
ꯑꯁ ꯂꯩ ꯂꯩ ꯑꯗꯨꯒꯨꯝꯕ ꯋꯥꯔꯤꯁꯨ ꯌꯥꯝ ꯍꯪꯉꯛꯀꯅꯨ ꯁꯣꯝꯗ ꯀꯩꯅꯣ ꯍꯥꯏꯔꯣ ꯑꯩꯗꯤ ꯃꯥꯥꯡꯕ ꯌꯥꯝ
ꯑꯁ ꯌꯥꯝ ꯔꯨ ꯔꯨꯜ ꯉꯥꯛꯅ ꯆꯠꯈꯤꯕ ꯋꯥꯅꯦ
ꯍꯣꯏ ꯅꯪ ꯑꯗꯨꯃꯥꯏꯅ ꯆꯅꯤ ꯆꯍꯨꯝ ꯄꯥꯏꯔꯗꯤ ꯀꯥꯏꯗꯒꯤꯀꯣ
ꯃꯥꯅ ꯁꯣꯝꯗ ꯁꯤꯏꯁ ꯕꯣꯡꯕꯣꯡ ꯉꯥꯡꯕ ꯇꯥꯏꯞꯇ ꯇꯧꯋꯦ ꯃꯥꯅ ꯁꯣꯝꯗꯗꯤ ꯄꯥꯏꯔꯤ ꯃꯌꯥꯝꯖꯤꯗꯤ ꯋꯥ
ꯇꯧꯕ ꯉꯝꯕ꯭ꯔꯕ ꯅꯪ ꯑꯗꯨꯃꯥꯏꯅ
ꯁꯤꯗꯩ ꯀꯣ ꯄꯇꯤ ꯑꯣꯏ
ꯍꯥꯥ ꯍꯥꯥ
ꯀ꯭ꯔꯣꯔꯄꯇꯤ ꯑꯣꯏꯔꯒꯦ ꯍꯥꯏꯔꯣꯕ ꯂꯥꯛꯄꯇꯤꯒ ꯅꯠꯇꯦ
ꯍꯥꯎꯁꯨ ꯍꯥꯎꯋꯤ ꯑꯆꯄꯣꯠꯁꯤꯁꯨ ꯒ꯭ꯌꯥꯟ ꯃꯧꯟ ꯇꯥꯗꯦ